ꯗ
ꯍꯂꯣ
ꯇꯥꯕ꯭ꯔꯣ
ꯍꯜꯂꯣ ꯨꯏꯒꯃ
ꯍꯂ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯑ ꯍꯤꯞꯄꯝꯕ
ꯏꯁ ꯍꯧꯖꯤꯛꯄꯥꯎ ꯍꯤꯞꯄ ꯃꯇꯝꯗꯣꯅꯦ
ꯑ ꯑꯌꯨꯛ ꯉꯁꯥꯏ ꯏꯕꯥꯅꯤ ꯇꯧꯕ ꯂꯣꯏꯕꯗꯒꯤ ꯍꯤꯞꯄꯦ
ꯑꯁ ꯅꯪꯗꯤ ꯌꯥꯝ ꯅꯨꯡꯉꯥꯏꯅꯦ ꯊꯕꯛ ꯂꯩꯇꯕ ꯃꯥꯜꯂꯤꯅꯦ ꯇꯣ
ꯑꯥ
ꯑꯩꯗꯤꯀꯣ ꯅꯪꯕꯨ ꯇꯧꯕ ꯂꯣꯏꯔꯒ ꯏꯃꯥꯟꯅꯕꯤ ꯑꯃꯅꯀꯣ
ꯑ
ꯃꯣꯏꯗ ꯈꯔ ꯂꯥꯞꯅ ꯂꯩꯕ ꯑꯩꯅ ꯑꯩꯈꯣꯏ ꯀꯣꯂꯦꯖꯇ ꯈꯔ ꯅꯛꯅ ꯂꯩꯕꯀꯣ ꯑꯗꯨꯒꯤ ꯆꯦ ꯆꯥꯡ ꯑꯃ ꯈꯔ ꯂꯧꯕꯤꯌꯣ ꯍꯥꯏꯕꯒꯤ ꯑꯩ ꯂꯧꯕ ꯆꯠꯂꯦ ꯉꯥꯏꯍꯥꯛ ꯏꯃꯥꯟꯅꯕꯤ ꯏꯕꯥꯅꯤ ꯑꯗꯨꯒ ꯂꯝꯕꯤꯗ ꯁꯤꯡꯖꯨ ꯕꯣꯔꯥ ꯂꯩꯔꯒ ꯍꯜꯂꯛꯑꯦ ꯑꯗꯨꯒ
ꯝ ꯐꯩꯀꯣ ꯃꯤꯗꯤ
ꯑꯁꯁ ꯕꯣꯕꯥꯏꯗ ꯉꯁꯤ ꯅꯨꯡꯁꯥ ꯀꯨꯀꯟꯗꯨꯒ
ꯎꯝ ꯁꯥꯁꯨ ꯀꯜꯂꯤ ꯅꯣꯡꯁꯨ ꯆꯨꯏ
ꯁꯤꯗꯣ ꯅꯨꯡꯁꯥꯁꯨ ꯌꯥꯝ ꯀꯜꯂꯦ ꯑꯗꯨꯒ ꯅꯣꯡꯁꯨ ꯑꯃꯨꯛ ꯆꯨꯔꯛꯑꯦ ꯅꯨꯡꯁꯥ ꯅꯣꯡ ꯆꯨꯕ ꯍꯦꯛ ꯂꯣꯏꯕꯒ ꯅꯨꯡꯁꯥ ꯑꯃ ꯌꯥꯝ ꯀꯜꯂꯛꯄ ꯋꯥꯅꯤꯗ ꯈꯣꯏꯗ
ꯀꯥꯟꯗꯤ ꯀꯂꯂꯤ ꯍꯥꯏ
ꯑꯗꯨꯗꯤ ꯌꯥꯝ ꯐꯥꯏꯌꯦ ꯅꯣꯡ ꯇꯥꯔꯁꯨ ꯀꯩꯁꯨ ꯏꯪꯗꯦꯗ
ꯎꯝ
ꯍꯧꯖꯤꯛꯄꯨꯗꯤ ꯈꯔ ꯐꯔꯦꯀꯣ ꯍꯧꯖꯤꯛꯄꯨꯗꯤ ꯈꯔ ꯏꯪꯉꯦ ꯅꯨꯡꯉꯥꯏꯔꯦ ꯍꯧꯖꯤꯛꯇꯤ
ꯑꯥ
ꯆꯥꯛ ꯊꯣꯡꯉꯕꯣ ꯅꯣꯏ ꯑꯩꯗꯤ
ꯑꯌꯨꯛꯀꯤꯃꯨꯛ ꯆꯥꯗꯣꯏꯅꯤꯗ ꯊꯣꯡꯃꯨꯛ ꯇꯜꯂꯦ
ꯑꯁ ꯃꯊꯟꯇꯔꯣ
ꯅꯅ ꯄꯥꯒ
ꯑ ꯌꯥꯝ ꯇꯟꯃꯜꯂ ꯀꯣ ꯍꯧꯖꯤꯛꯇꯤ ꯀꯥꯂꯦꯟꯅꯤꯅ ꯍꯦꯟꯖꯥꯡ ꯑꯌꯨꯛ ꯑꯗꯨꯃꯥꯏꯅ ꯊꯝꯃꯒ ꯆꯥꯕꯗꯣ
ꯉꯁꯥꯏ ꯑꯩ ꯍꯥꯏꯕ ꯅꯠꯇ꯭ꯔꯣ ꯆꯥꯛ ꯆꯥꯕ ꯂꯣꯏꯕꯗ ꯉꯥꯏꯔꯤ ꯍꯥꯏꯅ
ꯍꯥꯏꯕ꯭ꯔꯥ ꯑꯩꯉꯣꯟꯗ ꯅꯪ
ꯑꯥ ꯍꯥꯏꯔꯛꯝꯅꯤꯗ
ꯑꯗꯨ ꯅꯪꯕꯔꯣ
ꯃꯠꯇꯦ
ꯏꯃꯥꯟꯅꯕ ꯑꯃꯁꯨ ꯀꯣ ꯑꯁ ꯆꯥꯛ ꯊꯣꯡꯕ ꯇꯟꯕꯒꯤ ꯅꯨꯡ ꯅꯨꯡꯗꯥꯡꯒꯤ ꯈꯔ ꯂꯦꯝꯕꯗꯣ ꯇꯧꯔꯤꯌꯦꯦꯒ ꯍꯥꯏꯕꯅꯦꯕ ꯑꯣ ꯀꯥꯎꯗ ꯑꯣ ꯑꯩ ꯏꯃꯥꯟꯅꯕꯗꯣ ꯅꯪꯒ ꯈꯣꯟꯖꯥ ꯈꯔ ꯃꯥꯟꯅꯕ
ꯑ
ꯌꯥꯗ꯭ꯔꯦꯅꯦꯍꯦ ꯑꯩꯁꯦ ꯑꯍꯟ ꯑꯣꯏꯁꯜꯂꯛꯄꯒꯤꯔ
ꯎꯝ ꯇꯧꯕꯅꯤ ꯇꯧꯕꯅꯤ
ꯎ ꯀꯩ ꯃꯊꯦꯜ ꯇꯧꯕ ꯉꯁꯥꯏꯗꯤ
ꯆꯠꯅꯕꯤꯒꯤ ꯃꯇꯨꯡ ꯏ ꯃꯇꯨꯡꯏꯟꯅ ꯗꯥꯜ ꯇꯧꯔꯦ
ꯑꯩꯒꯤꯅꯅꯦ ꯃꯇꯝꯒꯤ ꯑꯣꯏꯅ ꯁꯧꯒ꯭ꯔꯤ ꯇꯧꯔꯦ
ꯍ ꯑ
ꯍꯝ ꯍꯝ
ꯎꯁꯣꯏ ꯁꯧꯒ꯭ꯔꯤ ꯎ ꯁꯤꯁꯦ ꯆꯠꯅꯕꯤ ꯍꯥꯏ ꯇꯥꯔꯦ
ꯍꯣꯏ ꯃꯥꯅꯦ ꯃꯇꯝꯒꯤꯀꯣ ꯎꯝ ꯑꯩ ꯑꯗꯣ ꯍꯣꯔꯦꯟ ꯑꯩ ꯑꯩꯁꯨ ꯂꯩꯗꯤ ꯂꯩꯌꯦꯡ ꯑꯌꯨꯀꯤ ꯌꯦꯟꯖꯥꯡ ꯂꯩꯌꯦ
ꯈ꯭ꯣꯡꯕ ꯍꯣꯔꯦꯟ ꯇꯜꯂꯗꯤ ꯑꯗꯨ ꯑꯗꯨꯝ ꯆꯥꯒꯅꯤ ꯌꯦꯔꯨꯝ ꯑꯃ ꯉꯧꯔꯒꯀꯣ ꯇꯥꯕ꯭ꯔꯣ ꯍꯜꯂꯣ ꯍꯜꯂꯣ ꯇꯥꯕ꯭ꯔꯣ
ꯍꯥꯈ꯭ꯔꯣ
ꯑꯣ ꯅꯪ ꯀꯗꯥꯏꯗ ꯆꯠꯄ꯭ꯔꯣ ꯑꯃꯨꯛ ꯇꯥꯔꯦ
ꯎꯝ ꯀꯥ ꯀꯥ ꯃꯅꯨꯡꯗ ꯆꯪꯕ
ꯀꯥꯔ ꯃꯅꯨꯡꯗ ꯆꯪꯕ
ꯎꯝ
ꯔ ꯃꯅꯨꯡꯗ ꯆꯪꯉꯗꯤ ꯇꯨꯃꯤꯟꯅ ꯂꯩꯕ꯭ꯔꯣ ꯅꯪ
ꯅꯋꯥꯛꯇꯨ ꯌꯥꯗꯦꯕ ꯂꯥꯎꯔꯒ ꯂꯩꯔꯦ
ꯅꯦꯋꯥꯛ ꯐꯐꯝ ꯃꯐꯝꯗꯣ ꯑꯗꯨꯝ ꯂꯩꯔꯣ ꯊꯣꯛꯑꯅꯨ ꯅꯪ ꯁꯤꯁꯨ ꯑꯩꯕꯨ ꯑꯩꯕꯨ ꯋꯥꯔꯤ ꯁꯥꯟꯅꯅꯤꯡꯗꯕ꯭ꯔꯣ
ꯁꯥꯁꯦ ꯁꯥꯁꯦ ꯀꯩꯅꯣ ꯁꯥꯊꯣꯛꯑꯔꯒ ꯂꯣꯏꯔꯦ ꯀꯔꯤꯗꯧꯔꯒꯦ
ꯑꯗꯣ ꯅꯪ ꯅꯦꯠꯋꯥꯛ ꯐꯕꯗ ꯐꯖꯅ ꯂꯩꯌꯣ ꯕꯥꯗꯣ
ꯎꯝ ꯑ ꯉ ꯁꯤꯁꯦ ꯀꯩꯅꯣꯃ ꯀꯩꯅꯣ ꯀꯔꯤ ꯍꯥꯏꯁꯔꯦ ꯌꯥꯝ ꯊꯣꯛꯀꯟꯗꯕ ꯄꯣꯠ ꯊꯣꯛꯑꯦ ꯍꯥꯏꯇꯥꯥꯔꯦꯅꯦ
ꯅꯅꯨꯡꯉꯣꯟꯟꯗꯔꯣ
ꯑꯩꯈꯣꯏꯗ ꯁꯤꯁꯦ ꯀꯩꯅꯣ ꯅꯨꯄꯤ ꯑꯃ ꯆꯪꯂꯛꯄ ꯍꯣꯏ ꯑꯩꯈꯣꯏꯗ ꯒꯦꯠꯇꯁꯨ ꯀꯧꯗꯨꯕꯤꯗ ꯗꯥꯏꯔꯦꯛ ꯌꯨꯝ ꯆꯪꯉꯒ ꯆꯥꯛ ꯈꯤꯇꯪ ꯄꯤꯖꯧ ꯍꯥꯏ ꯄꯤꯕꯤꯌꯣ ꯍꯥꯏꯅ ꯑꯗꯨꯁꯨ ꯃꯥꯒꯤ ꯀꯩꯅꯣꯗꯣ
ꯎꯝ
ꯈꯔ ꯉꯥꯎꯗꯤ ꯉꯥꯎꯕ ꯃꯥꯜꯂꯦꯕ ꯑꯃ ꯑꯗꯣ ꯑꯗꯣ ꯆꯥꯛ ꯄꯤꯖ ꯈꯔ ꯆꯦꯡꯅꯦ ꯆꯥꯛ ꯅꯠꯇꯦ ꯆꯦꯡ ꯈꯔ ꯄꯤꯕꯤꯌꯣ ꯍꯥꯏꯕꯗꯣ ꯑꯗꯨ ꯃꯥꯒꯤ ꯏꯁꯀꯥꯔꯐꯇꯣ ꯑꯗꯨꯗ ꯑꯗꯨꯗ ꯑꯥ ꯑꯗꯨ ꯃꯥꯒꯤ ꯏꯁꯀꯥꯔꯗꯨꯗ ꯆꯦꯡ ꯈꯤꯇ ꯄꯤꯕꯤꯌꯣ ꯀꯥꯏꯅ ꯇꯧꯔꯨꯛꯄ
ꯇꯤꯕ꯭ꯔꯗꯅ
ꯑ ꯄ꯭ꯂꯥꯁꯇꯤꯛꯇ ꯈꯔꯗꯤ ꯄꯤꯕꯤꯕꯅꯤ ꯑꯗ ꯑꯩꯈꯣꯏꯒꯤ ꯂꯣꯏꯔꯒ ꯑꯅꯛꯄ ꯌꯨꯝꯊꯣꯡ ꯑꯗꯨꯗ ꯑꯃꯨꯛ ꯆꯠꯈ꯭ꯔꯦ
ꯑꯣ ꯑꯣ ꯌꯥꯝ ꯐꯩꯌꯦꯦ ꯌꯥꯝ ꯐꯩꯌꯦ ꯄꯤꯔꯝꯗ ꯌꯥꯝ ꯐꯔꯦ
ꯈꯔ ꯀꯩꯅꯣ ꯁꯨꯗꯕ ꯃꯥꯜꯂꯦꯗ ꯃꯥꯗ ꯑꯗꯨꯕꯤꯔꯝꯅꯤ
ꯀꯔꯤꯔꯣ ꯏꯃꯥꯟꯅꯕꯤ ꯑꯣ
ꯀꯔꯤꯅꯅꯦ ꯑꯩ ꯏꯃꯥꯟ ꯑꯗꯨ ꯁꯥꯕ ꯌꯥꯗꯦ ꯀꯔꯤꯅꯣ
ꯅꯪꯕꯨꯣ ꯌꯦꯡꯗꯣꯏꯔꯣ ꯍꯣꯔꯦꯟ
ꯉꯁꯤꯗꯤ ꯈꯪꯗꯦꯗ
ꯑꯦ ꯉꯁꯤ ꯐꯖꯕ ꯂꯩꯕꯗꯣ ꯅꯪ ꯌꯦꯡꯉꯣꯏꯗ꯭ꯔꯣ
ꯑꯩꯗꯤ ꯅꯣꯔꯋꯦꯒ ꯑꯥꯔꯖꯦꯟꯇꯤꯅꯥ ꯈꯛꯇꯅ ꯌꯦꯡꯕ
ꯅꯪ ꯅꯣꯡꯔꯦ ꯁꯞꯄꯣꯔꯠ ꯇꯧꯕ꯭ꯔꯣ
ꯑꯥ
ꯑꯁ ꯑꯩꯗꯤ ꯕ꯭ꯔꯥꯖꯤꯜꯅꯦ ꯑꯩꯈꯣꯏ ꯄꯣꯛ
ꯄꯨꯡꯗꯨꯅ ꯌꯥꯔꯗꯤ ꯌꯦꯡꯉꯅꯤ ꯄꯨꯡꯗꯨꯅ ꯌꯥꯗꯗꯤ ꯌꯦꯡꯗꯦ ꯎꯝ ꯌꯦꯡꯕ ꯌꯥꯗꯤ ꯌꯥꯗꯗ
ꯏꯁꯄꯦꯟꯟꯒ ꯄꯨꯔꯇꯨꯒꯥꯜꯒ ꯂꯩꯑꯌꯦ
ꯑꯥ ꯑꯥ ꯍꯣꯏꯗ ꯄꯣꯔꯇꯨꯀꯜꯒꯤꯗꯤ ꯌꯦꯡꯕ ꯌꯥꯏꯗ
ꯍꯣꯏ ꯑꯁ ꯍꯟꯗꯛ ꯌꯦꯡꯍꯧꯗ꯭ꯔꯗꯤ ꯅꯪ ꯌꯦꯡꯕ ꯐꯪꯉꯔꯣꯏꯀꯣ ꯔꯣꯅꯥꯗꯣꯗꯣ ꯂꯣꯏꯔꯕꯅꯤꯍꯦ ꯁꯤꯈ꯭ꯔꯗꯤ ꯂꯣꯏꯔꯕꯅꯤꯍꯦ ꯃꯥꯒꯤꯗꯤ ꯍ
ꯂꯣꯏꯔꯦ ꯂꯣꯏꯔꯦ ꯑꯗ ꯃꯦꯁꯤꯒꯤꯗꯤ ꯑꯃꯨꯛ ꯂꯥꯛ ꯀꯗꯕꯗꯤ ꯃꯂꯦꯗ
ꯑꯃꯨꯛ ꯂꯥꯛꯀꯗꯣꯏꯕ ꯃꯥꯜꯂꯦ
ꯂꯩ ꯍꯥ ꯃꯊꯪꯒꯤꯗꯁꯨ
ꯈꯪꯗꯦꯗ ꯂꯥꯛꯇꯣꯏ ꯃꯥꯟꯗ꯭ꯔꯦ ꯍꯥꯏꯅ ꯑꯩꯗ
ꯒꯤ ꯃꯇꯨꯡ ꯏꯟꯅꯗꯤꯀꯣ
ꯍ
ꯂꯥꯛꯀꯗꯕ ꯃꯥꯜꯂꯦꯕ ꯀꯩꯅꯣ ꯍꯥꯏꯕ ꯃꯥꯗꯤ ꯆꯍꯤ ꯅꯧꯔꯤꯅ ꯔꯣꯅꯥꯜꯗꯣꯒ ꯍꯥꯏꯔꯗꯤ
ꯑꯗꯣ ꯆꯍꯤ ꯑꯅꯤꯈꯛ ꯑꯅꯤꯈꯛꯇꯅꯤ ꯍꯥꯏꯌꯦ
ꯑ ꯑ ꯑꯅꯤ ꯑꯍꯨꯝꯒꯨꯝꯕꯅꯤꯗ
ꯑ
ꯑꯍꯨꯝꯒꯨꯝꯕꯅꯦꯕ ꯑꯣ ꯍꯧꯖꯤꯛ ꯆꯍꯤ ꯐꯣꯔꯇꯤ ꯁꯤꯛꯁ ꯐꯥꯎꯕ ꯁ ꯁꯥꯟꯅꯔꯤꯕꯅꯦꯕ
ꯑꯗꯣ ꯀꯩꯅꫭꯗꯥ ꯐꫭꯔꯇꯤ ꯋꯥꯟ ꯃꯊꯪꯒꯤ ꯋꯥꯔꯜ ꯀꯞꯇꯗꯤ ꯃꯥ ꯐꯣꯔꯇꯤ ꯇꯨꯒꯨꯝꯕ ꯑꯣꯏꯔꯛꯀꯅꯦꯕ ꯐꯣꯔꯇꯤ ꯊ꯭ꯔꯤ
ꯐꯣꯔꯇꯤ ꯇꯨ ꯐꯣꯔꯇꯤ ꯊ꯭ꯔꯤ ꯒꯨꯝꯕ ꯀꯣ
ꯑꯁꯤꯒꯨꯝꯕꯗꯀꯣ ꯄꯩꯁꯥ ꯄꯤꯔꯒ ꯑꯥ ꯈꯃꯥꯏꯅ ꯑ ꯆꯍꯤ ꯈꯤꯇꯪ ꯍꯦꯟꯕꯒꯨꯝꯕꯁꯦ ꯄꯩꯁꯥ ꯄꯤꯔꯒ ꯑꯗꯨꯝ ꯌꯥꯟꯅꯔꯒ ꯁꯅꯥꯕ ꯌꯥꯕ ꯖꯥꯠꯂꯥ
ꯅꯠꯇꯦꯗ ꯑꯁꯦ ꯌꯥꯕ ꯌꯥꯕꯗꯤ ꯑꯗꯨꯝ ꯌꯥꯕꯖꯥꯠꯅꯤ ꯍꯥꯏꯗꯤ ꯑꯩꯁꯨ ꯑꯀꯨꯞ ꯑꯀꯨꯞꯄ ꯃꯔꯣꯜꯗꯗꯤ ꯈꯪꯗꯦꯕ ꯂꯩꯇꯦꯕ ꯂꯤꯃꯤꯠ ꯂꯩꯇꯦꯕ ꯑꯥ ꯑꯥ
ꯒꯤ ꯃꯤꯁꯤꯡꯁꯤꯅ ꯍꯟꯗꯛꯅ ꯑꯔꯣꯏꯕꯅꯤ ꯍꯥꯏꯅꯥꯔꯤꯅꯣ
ꯆꯍꯤꯗꯣ ꯑꯍꯟ ꯑꯣꯏꯔꯛꯄꯅꯤꯅ ꯑꯌꯥꯝꯕꯗꯤ ꯂꯦꯠ ꯊꯥꯔꯇꯤꯁ ꯐꯣꯔꯇꯤ ꯌꯧꯔꯗꯤ ꯑꯗꯨꯝ ꯇꯣꯛꯑꯦꯕ ꯍꯥꯏꯗꯤ ꯆꯦꯟ ꯆꯣꯡꯕꯒꯤꯅꯤꯅ ꯐꯣꯔꯇꯤ ꯌꯧꯔꯗꯤ ꯋꯥꯕꯅꯦꯕ
ꯍꫭꯏ
ꯑꯗꯣ ꯑꯉꯥꯡ ꯅꯍꯥꯁꯤꯡ ꯅꯥꯏꯟꯇꯤꯟ ꯇ꯭ꯋꯦꯟꯇꯤ ꯑꯥꯔꯂꯤ ꯇ꯭ꯋꯦꯟꯇꯤꯁꯀꯗꯤ ꯀꯝꯄꯤꯠ ꯇꯧꯕꯗꯣ ꯈꯔ ꯋꯥꯑꯦꯕ
ꯑꯣ
ꯑꯗꯨꯒ ꯃꯣꯏꯗꯤ ꯍꯥꯏꯗꯤ ꯑꯗꯨꯒꯨꯝꯕ ꯂꯦꯚꯦꯜꯒꯤ ꯑꯦꯊꯂꯤꯠ ꯑꯣꯏꯕ ꯍꯥꯏꯕꯁꯦ ꯅꯣꯔꯃꯦꯜ ꯂꯥꯏꯐ ꯍꯤꯡꯕ ꯉꯝꯗꯕꯅꯦꯕ ꯃꯣꯏꯗꯤ
ꯑꯣ ꯑꯣ ꯑꯣ
ꯑꯦꯟꯖꯣꯏꯃꯦꯟ ꯍꯥꯏꯕ ꯂꯩꯇꯕꯅꯦꯕ
ꯑꯩꯗꯤ ꯉꯁꯤ ꯉꯁꯤꯒꯤꯗꯤ ꯉꯟ ꯕꯅꯤꯅ ꯐꯖꯁꯨ ꯐꯖꯗꯣꯏꯅꯤꯅ ꯇꯨꯝꯗꯕꯤ ꯉꯥꯏꯒꯗꯣꯏꯅꯦ ꯏꯊꯟꯇꯅꯦ ꯌꯦꯡꯗꫭꯏꯁꯦ ꯉꯥꯏꯔꯒ
ꯎꯝ ꯅꯪ ꯌꯨꯝꯗꯔꯣ ꯕꯣꯔꯥꯔꯣ ꯍꯣꯁꯇꯦꯜꯔꯣ
ꯌꯨꯝ ꯅꯠꯇꯕꯀꯣ ꯕꯔꯥ ꯀꯣ
ꯎꯝ
ꯌꯨꯝꯗ ꯑꯣꯏꯔꯗꯤ ꯌꯥꯝ ꯅꯨꯡꯉꯥꯏꯕꯅꯤꯍꯦ ꯍꯩꯅꯧꯒ ꯆꯥꯔꯒ ꯁꯤꯡꯖꯨꯒ ꯆꯥꯔꯒ ꯉꯥꯏꯃꯤꯟꯅꯕꯗꯣ ꯃꯤ ꯃꯤꯌꯥꯝꯒ
ꯀꯩ ꯈꯨꯟꯗꯒꯤꯅꯣ ꯅꯪ
ꯍꯥꯏꯕ ꯌꯥꯕ꯭ꯔꯣ
ꯌꯥꯏ ꯌꯥꯏ ꯀꯥꯏꯗꯦ
ꯑꯗꯣ ꯑꯩ ꯅꯪꯉꯣꯟꯗꯗꯤ ꯍꯥꯏꯅꯤꯡꯗꯦ
ꯍꯥꯏꯕ ꯍꯥꯏꯅ ꯑꯔ
ꯍꯥꯏꯔꯣꯏ ꯍꯥꯏꯔꯣꯏꯌꯦ
ꯍꯥꯏꯔꯛꯑꯣ ꯍꯥꯏꯔꯛꯑꯣ
ꯍꯥꯏꯔꯣꯌꯦ ꯑꯁ ꯍꯣꯔꯦꯟꯗꯤ ꯍꯦꯟꯁꯥꯡ
ꯍꯦꯟꯖꯥꯡ ꯌꯦꯟꯖꯥꯡ ꯑꯍꯥꯎꯕ ꯆꯥꯒꯦ ꯍꯥꯏꯔꯣ
ꯈꯪꯗꯦ ꯅꯪꯒ ꯑꯃꯨꯛ ꯀꯨꯏꯅ ꯋꯥꯔꯤ ꯁꯥꯟꯅꯕ ꯐꯪꯗ꯭ꯔꯒ ꯀꯥꯟꯅꯕ ꯐꯪꯕꯒꯤ ꯌꯥꯝ ꯍꯔꯥꯎꯕ
ꯎꯝ ꯎꯝ ꯑꯣꯏꯔꯝꯅꯤ
ꯎꯝ ꯀꯨꯏꯔꯦꯅ ꯏꯕꯥꯅꯤꯁꯨ ꯋꯥꯔꯤ ꯁꯥꯟꯅꯕ ꯐꯪꯗꯕ
ꯑꯥ ꯀꯨꯏꯔꯦꯅꯦ ꯆꯍꯤ ꯑꯃ ꯐꯥꯗꯧꯔꯤꯅꯦ ꯑ ꯅꯪꯗꯤ ꯉꯁꯥꯏ ꯃꯤꯒ ꯁꯥꯟꯅꯕ ꯆꯠ ꯆꯠꯈ꯭ꯔꯦꯅ ꯑꯩꯕꯨ ꯑꯩꯕꯨ ꯊꯝꯍꯧꯔꯒ
ꯑꯩꯗꯣ ꯆꯠꯇꯤ ꯆꯠꯅꯤꯡꯗꯕꯅꯦꯕ ꯑꯗꯣ ꯏꯃꯥꯟꯅꯕꯤꯗꯣ ꯏꯃꯥꯔꯖꯦꯟꯁꯤꯒꯤꯅꯦ ꯍꯥꯏꯅ ꯃꯥꯗꯣ ꯃꯦꯁꯦꯁ ꯇꯧꯔꯛꯄꯀꯣ ꯑꯩꯉꯣꯟꯗ
ꯀꯩꯒꯤ ꯏ ꯃꯔ ꯁꯤꯗ ꯅꯠꯇꯕ꯭ꯔꯣ
ꯄꯥꯏꯈꯠꯂꯛꯈ꯭ꯔꯕꯅꯤꯅꯦ ꯍꯣꯏꯅꯦ ꯃꯥꯒꯤꯁꯦ ꯆꯥꯡ ꯂꯧꯕ ꯆꯠꯄꯒꯤꯅꯤꯅꯦ ꯑꯩꯈꯣꯏꯒꯤ ꯑꯦꯄ꯭ꯂꯤꯀꯦꯁꯟ ꯏꯔꯒ ꯂꯧꯒꯗꯕꯀꯣ ꯑꯗꯨꯗꯨ ꯀꯣ ꯑꯣꯁꯤ ꯑꯣ ꯂꯩꯔꯤꯉꯩꯗ ꯄ꯭ꯔꯤꯟꯁꯤꯄꯥꯜꯒꯤ ꯁꯤꯒꯅꯦꯆꯔꯗꯣ ꯂꯧꯔꯒ ꯂꯧꯒꯗꯕꯅꯦꯕ ꯑꯗꯨꯒꯤ ꯈꯔ ꯀꯩꯅꯣ ꯄ꯭ꯔꯤꯟꯁꯤꯄꯥꯜꯗꯤ ꯆꯠꯇ꯭ꯔꯤꯉꯩꯗꯀꯣ ꯂꯩꯔꯤꯉꯩꯗ ꯂꯧꯕꯤꯌꯣ ꯍꯥꯏꯕꯒꯤ ꯈꯔ ꯊꯨꯔꯕ ꯑꯩꯗꯣ ꯑꯗꯨꯒ ꯍꯜꯂꯛꯄ ꯂꯝꯕꯤꯗ ꯑꯁ ꯅꯣꯡ ꯍꯦꯛꯐꯦꯠ ꯇꯥꯔꯛꯄꯅꯤꯅꯦ ꯌꯥꯝ ꯀꯟꯅ
ꯅꯪꯗꯣ ꯀꯩꯅꯣ ꯂꯣꯏꯔꯦ ꯔꯤꯁꯟ ꯂꯣꯏꯔꯦꯀꯣ
ꯑꯁ ꯂꯣꯏꯔꯤꯦꯔ ꯑꯩꯈꯣꯏꯗꯤ ꯑꯍꯜ ꯑꯣꯏꯔꯤꯗ ꯁꯔꯤꯕꯤꯅꯦ ꯑꯩꯈꯣꯏꯗꯤ ꯀꯨꯏꯔꯦꯜ ꯑꯣꯏꯈꯤꯕ ꯑꯁ ꯑꯗꯨꯁꯨ ꯍꯥꯏꯔꯣꯏ ꯀꯣꯏꯗꯤ ꯁꯔꯤꯕꯤꯅꯦ ꯅ ꯁꯔꯤꯐ꯭ꯔꯣ
ꯎꯝ ꯄꯥꯝꯃꯦ ꯑꯩ
ꯑꯩꯁꯨ ꯑꯉꯥꯡ ꯄꯥꯝꯃꯤꯅꯦ
ꯑꯞ ꯆꯥꯔꯦ ꯅ ꯑꯗꯨꯤꯗꯤ ꯆꯞ ꯆꯥꯔꯝꯃꯣꯏꯗ ꯑꯩ ꯈꯔ ꯍꯜꯂꯝꯅꯤ
ꯑꯩꯅ ꯑꯩꯗꯤ ꯁꯥꯔꯤꯕꯨ ꯑꯣꯏꯔꯦ ꯍꯥꯏꯔꯗ꯭ꯔ
ꯁꯥꯔꯤ ꯑꯣꯏꯅꯤꯡꯕꯕꯁꯤ ꯅꯀꯣ ꯍꯟꯗꯛ
ꯐꯕꯅꯤꯀꯣ ꯁꯔꯤꯅ ꯒ꯭ꯌꯥꯟꯁꯨ ꯇꯥꯕ ꯊꯕꯛꯁꯨ ꯀꯟꯕ